ꯚꯏ ꯎ ꯇꯥꯏ ꯚ ꯎ
ꯀ ꯀꯝ ꯄꯜꯂꯤꯒꯦ ꯚꯥꯏ
ꯚꯥꯏ ꯐꯖꯅ ꯄꯥꯜꯂꯤ ꯑꯗꯨꯝ ꯅꯨꯡꯉꯥꯏꯔꯤ ꯍꯥꯏꯇꯥꯔꯦ
ꯗꯦꯜꯂꯤꯗ ꯂꯩꯕꯗꯨꯕꯨ ꯅꯨꯡꯉꯥꯏꯕ꯭ꯔꯣ
ꯑ ꯅꯨꯡꯉꯥꯏ ꯅꯨꯡꯉꯥꯏꯕꯗꯤ ꯅꯨꯡꯉꯥꯏꯔ ꯁꯥꯟꯗꯔ ꯏꯁꯥꯥꯁ ꯃꯥꯥꯏꯅ ꯄꯨꯀꯥ ꯀꯥꯦ ꯁꯟꯁꯀ꯭ꯔꯤꯟ ꯂꯩ ꯉꯝꯗ꯭ꯔꯦꯅꯦ ꯚꯥꯏ
ꯍ ꯀꯩꯅꯣ ꯍꯥꯏꯁꯤꯕ ꯑꯩꯈꯣꯏ ꯅꯔꯦꯟꯗ꯭ꯔ ꯃꯣꯗꯤꯒꯤ ꯄꯣꯠ ꯈꯔ ꯌꯣꯟꯗꯥꯏꯅꯦ ꯑꯗꯨ ꯁꯤꯖꯤꯟꯅꯕ꯭ꯔꯣ ꯗꯨꯁꯤꯅꯔ ꯍꯥꯏꯔ ꯌꯦꯡꯉꯨꯗꯅ
ꯌꯦꯡꯉꯦ ꯌꯦꯡꯉꯦ ꯑꯩꯈꯣꯏ ꯑꯩꯈꯣꯏ ꯃꯔꯨꯞ ꯑꯃꯅꯁꯨ ꯍꯥꯏꯗꯅ ꯃꯥꯏ ꯍꯨꯝꯐꯨ ꯃꯉꯥ ꯄꯤꯕꯤ ꯐꯦꯁꯋꯥꯁ ꯑꯃ ꯁꯤꯖꯤꯟꯅꯕꯗꯣꯁ ꯐꯖꯩꯗꯅ ꯑꯩꯁꯨ ꯑꯝꯇꯪ ꯇꯧꯗ ꯌꯥꯗ꯭ꯔꯦ
ꯐꯣꯔꯔ ꯄ꯭ꯔꯣꯕ ꯎꯝ ꯅꯕꯅꯤ ꯃꯥꯜꯂꯤ ꯃꯥꯗꯤ ꯅꯩꯕꯅꯤꯀꯣ ꯃꯥꯗꯤ ꯏꯪꯂꯤꯁ ꯁꯠꯇꯔꯤ ꯇꯧꯗ ꯃꯥꯖꯤ
ꯇꯧꯋꯦꯅ ꯑꯩꯈꯣꯏ ꯋꯦꯁꯇꯔꯟꯅꯦꯕ ꯃꯥꯗꯤ ꯄꯨ꯭ꯔꯞ
ꯦꯁꯇꯔ ꯋꯁꯇꯔꯅ ꯋꯁꯇꯔꯅ ꯋꯦꯁꯇꯔꯅ ꯅꯖ ꯃꯥ ꯇꯃꯦꯁꯇꯃꯦ
ꯚꯏ ꯑꯗꯨꯁꯨ ꯑꯣꯏꯔꯦ ꯑꯁ ꯑꯩꯈꯣꯏ ꯍꯧꯆꯦꯜꯒꯤ ꯃꯈꯥ ꯀꯦꯔꯣꯝ ꯕꯣꯠ ꯑꯃ ꯂꯩꯕꯅꯤꯅꯦ ꯀꯦꯔꯣꯝ ꯀꯥꯞꯅꯤꯡꯗ꯭ꯔꯣ
ꯗꯤꯗꯤ ꯐꯁꯇꯒꯤ ꯔꯣꯕꯥ
ꯑꯁ ꯅꯠꯇꯦꯅꯦ ꯚꯥꯏ ꯑꯩꯈꯣꯏ ꯅꯍꯥꯟꯋꯥꯏꯔꯕꯗꯣ ꯑꯦꯝꯕꯤꯗꯣ ꯑꯩꯈꯣꯏ ꯅꯍꯋꯥꯏꯔꯕꯗꯨ ꯆꯤꯡ ꯑꯃ ꯌꯥꯎꯔꯒ ꯑꯗꯨꯈꯤꯗꯣꯏꯅꯤꯅꯦ
ꯂꯩꯕꯅꯤ ꯂꯩꯕꯅꯦ ꯅꯨꯡꯉꯥꯏꯕꯅꯤ ꯑꯗꯨꯗꯤ ꯅꯣꯡ ꯐꯥꯗꯣꯛ ꯀꯥꯞꯄ ꯆꯠꯄꯗꯨꯁꯨ
ꯑꯁ ꯑꯩ ꯑꯩ ꯃꯊꯪ ꯑꯩꯅ ꯊꯣꯛꯂꯛꯄꯩꯗꯣ ꯑꯗꯨꯗ ꯑꯩ ꯍꯥꯏꯔꯛꯀꯦ ꯑꯣꯀꯦ ꯑꯗꯣ ꯑꯃꯨꯛꯈ ꯆꯠꯂꯨꯁꯦ ꯑꯗꯣ ꯃꯌꯥꯝꯀꯣ ꯇꯪ ꯅ ꯑꯩꯁꯦ ꯔꯤꯌꯨꯅꯤꯌꯟ ꯇꯧꯊꯣꯛꯇꯣꯏꯁꯤ
ꯍꯣꯏ ꯄꯨꯟꯗ ꯍꯧꯁꯨ ꯀꯨꯏꯔꯦ
ꯏꯗꯣꯁꯨꯄꯔꯦ
ꯑꯩꯅ ꯀꯝꯕꯥꯥꯟꯗ ꯊꯣꯛꯂꯛꯄꯩ ꯄ꯭ꯂꯥꯟꯗꯤ ꯂꯩꯔꯤꯒꯦ
ꯑꯁ ꯄ꯭ꯂꯥꯟꯁꯦ ꯍꯟꯗꯛ ꯅꯕꯦꯝꯕꯔ ꯁ꯭ꯋꯥꯏꯗ ꯊꯣꯛꯂꯛꯀꯦꯅꯗꯤ ꯈꯜꯂꯤ ꯗꯤꯁꯦꯝꯕꯔꯗ ꯑꯩꯁꯦ ꯌꯨꯔꯣꯞꯇ ꯑꯃꯛ ꯍꯥꯏꯖꯤꯟ ꯇꯧ ꯂꯩꯕ
ꯑꯣꯁ ꯏꯒꯨꯔꯨꯏ ꯑ ꯌꯨꯔꯣꯞ ꯌꯧꯈꯤꯗꯣꯔꯦꯅ ꯇ ꯑꯩꯈꯣꯏ ꯗ꯭ꯔꯤꯝꯅꯦ ꯌꯨꯔꯣꯞ ꯌꯧꯧꯕ ꯍꯥꯏꯁꯦ ꯕꯥꯏꯋꯦ ꯂꯥꯏꯐ ꯏꯁ ꯇꯇꯥꯏꯔ ꯍꯣꯏꯅꯤ ꯀꯜꯞ ꯗ꯭ꯔꯦꯁꯤꯡ ꯏꯁꯇꯥꯜ ꯂꯥ ꯏꯁꯇꯥꯜ ꯍꯅꯤ ꯀꯂ
ꯁꯤꯗ ꯑꯩ ꯅꯣꯛꯅꯔꯛꯑꯦꯕꯣ ꯑꯩ ꯃꯥ ꯑꯩ ꯗ꯭ꯔꯦꯁꯁꯤꯡꯁꯤꯦ ꯀꯩꯅꯣ ꯚꯏ ꯗꯕꯤꯒꯤ ꯔꯥꯏ ꯗ꯭ꯔꯦꯁꯤꯁꯦ
ꯚꯥꯏꯒꯤ ꯗ꯭ꯔꯦꯁꯁꯤꯡꯅꯦ ꯃꯌꯥꯝꯗꯨꯅ ꯉꯥꯎꯅꯔꯤꯌꯦ
ꯈꯇ ꯇꯥꯔ ꯂꯅꯅꯤ
ꯑ ꯚꯥꯏ ꯋꯦꯁꯇꯔꯟꯅꯤꯅ ꯋꯦꯁꯇꯔꯟꯒ ꯃꯥꯏ ꯊꯣꯛꯄꯅꯤꯗ ꯃꯥ ꯇꯨꯅ ꯍꯤꯡꯖꯔ ꯃꯥꯜꯅꯤ
ꯑꯗꯨꯅꯀꯣ ꯋꯦꯁꯇꯔ ꯅ ꯋꯦꯁꯇꯔꯟꯒꯤ ꯊꯣꯛꯄ ꯀꯣꯏꯖꯔꯁꯅꯨ
ꯄꯖꯇꯗ ꯑꯣꯖꯥꯇꯗ ꯎ ꯑꯁ ꯑꯩꯈꯣꯏ ꯀꯣꯟꯁꯦ ꯊꯦꯡꯅ ꯀꯥꯟꯗ ꯃꯥꯗꯤ ꯉꯛꯈꯔꯤ ꯃꯣꯏꯁꯨ ꯋꯥ ꯉꯥꯡꯕ꯭ꯔꯣꯗ
ꯃꯥꯈꯩ ꯌꯥꯥꯁꯤꯟꯁꯕꯣ
ꯌꯥ ꯀꯗꯗꯤ ꯌꯥꯒ ꯨꯝꯁꯦ ꯀꯩꯒꯤꯅꯣꯗꯤ ꯍꯌꯦꯡ ꯊꯥꯒꯠꯂꯒ ꯑꯩꯈꯣꯏꯅ ꯑꯃꯨꯛ ꯐꯝꯁꯦ ꯑꯗꯨꯉ ꯕ
ꯑꯦ ꯁꯥꯎꯔꯦ ꯅꯥ ꯄꯨꯂꯞ ꯀꯛꯊꯠꯂꯦ ꯂꯣꯏꯔꯦ ꯑꯩꯣꯏ ꯒꯦꯅꯦꯣꯏ ꯑꯩꯈꯣꯏꯗꯤ ꯃꯥꯡꯉꯦꯅꯦ ꯌꯨꯝ ꯌꯨꯝ ꯃꯥꯅ ꯍꯣꯠꯅꯖꯩꯁ ꯃꯥꯡꯉꯦꯕ ꯑꯩꯈꯣꯏꯗ
ꯑꯗꯨ ꯃꯥ ꯑꯁꯣꯟꯕ ꯌꯥꯗꯦ
ꯋꯥ ꯁ ꯌꯥꯗꯤ ꯐꯥꯏ ꯇ ꯍꯅꯤ ꯊ ꯌꯥꯝ ꯑꯐꯥꯎꯅꯦ ꯃꯥ ꯑ ꯐꯥꯎꯋꯅꯨ ꯄꯥꯅꯤꯗꯃ
ꯐꯕꯅꯤ ꯑꯗꯨ ꯃꯥꯏ ꯈ ꯑꯃꯗꯤ ꯂꯩ ꯃꯥꯏ ꯑꯁꯄꯣꯔꯠꯇꯤ ꯈꯔ ꯄꯤꯖꯒꯟꯗ
ꯍꯥꯏꯒꯦ ꯑꯩꯅ ꯃꯊꯪ ꯊꯦꯡꯅꯔꯛꯑ ꯄꯥꯏ ꯕꯦꯅꯁꯇꯨ ꯗꯦꯗꯤ ꯆꯪꯈꯤꯕꯗꯨ ꯌꯥꯝ ꯋꯥꯔꯔ ꯂꯩꯔꯦ ꯍꯥꯏꯔꯒ ꯑꯩ ꯍꯥꯏꯒ
ꯎꯝ
ꯍꯥꯏꯒꯦꯕ
ꯎꯝ
ꯎ ꯍꯣꯏ ꯍꯖꯤꯛ ꯀꯩꯅꯣ ꯀꯌꯥ ꯇꯦꯝꯄꯔꯦꯆꯔꯁꯤ ꯀꯌꯥ ꯌꯧꯔꯒꯦ ꯅꯣꯏ ꯅꯣꯏꯀꯤꯦꯕꯤꯤꯇꯦ ꯂꯣꯞ ꯏꯗ ꯑꯗ
ꯐꯣꯔꯇꯤ ꯌꯧꯕꯁꯨ ꯌꯥꯎꯕꯅꯤ ꯊꯥꯔꯇꯤ ꯑꯗꯨꯋꯥꯏꯃꯨꯛꯇꯤ ꯂꯦꯝ ꯅꯣꯡ ꯃꯥꯥꯜꯂꯦ ꯑꯩꯅ ꯊꯥ ꯈꯟꯖꯕꯗ
ꯣꯠꯁꯤ ꯁꯥꯗꯤ ꯁꯥꯔꯤꯕꯣꯅꯤꯅꯤ
ꯁꯥꯗꯨ ꯂ ꯁꯥꯡꯉ ꯄꯣꯠꯅꯤ ꯚꯥꯏꯅ ꯃꯅꯨꯡꯗ ꯑꯦꯁꯤ ꯁꯥꯕꯥꯎ ꯁꯥꯏꯅ ꯍ ꯑꯩ ꯀꯥꯏꯔꯦ ꯕꯦꯔꯥꯅꯤꯅ ꯃꯣꯏꯗꯤ ꯃꯅꯤꯄꯨꯔꯒꯤ ꯍꯧꯖꯤꯛꯀꯥꯟ ꯐꯦ ꯤꯕꯦ ꯀꯩꯀꯩ ꯑꯅꯧ ꯑꯅꯧꯕ ꯂꯩꯇ꯭ꯔꯕꯣ
ꯚꯥꯏ ꯐꯦꯁꯇꯤꯚꯦꯜ ꯍꯥꯏꯣ ꯍꯌꯦꯡ ꯇꯥꯡ ꯇꯔꯥꯇꯔꯦꯠ ꯑꯗꯨꯋꯥꯏꯗ ꯀꯥꯡ ꯂꯩꯔꯝꯅꯤ ꯀꯥꯡ
ꯎ ꯑ
ꯀꯥꯡ ꯂꯩ ꯑꯗꯨ ꯃ ꯉꯅꯥꯏꯔꯦ
ꯂꯥꯏ ꯍꯔꯥꯎꯕ ꯑꯃ ꯂꯩꯒ ꯍꯥꯏꯅ ꯂꯥꯏ ꯍꯔꯥꯎꯕ ꯇꯧꯗ꯭ꯔꯣ ꯑꯩꯈꯣꯏ ꯀꯛꯆꯤꯡꯕꯣꯒꯤꯗꯤ
ꯇ ꯑꯣꯏꯒꯦꯔꯣ ꯅꯅꯥꯏꯔꯣ ꯅꯣꯏꯔꯣ ꯂꯣꯏꯈꯔꯦ
ꯁꯦꯛꯃꯨꯅꯔꯋꯥ
ꯂꯥꯏ ꯍꯔꯥꯎ ꯃꯠ ꯂꯥꯏ ꯍꯔꯥꯎꯕꯁꯤ ꯀꯥꯂꯦꯟꯗ ꯍꯔꯥꯎꯕꯅꯤ ꯀꯥꯂꯦꯟꯗ
ꯑꯣꯛꯑꯣ ꯚꯥꯏ ꯑꯩ ꯑꯩꯅ ꯈꯪꯗꯕꯑꯣꯏꯔ ꯃꯥꯏ
ꯍꯧꯏꯛꯁꯤꯅ ꯏꯉꯥ ꯀꯣꯏꯋꯦꯕꯀꯣ ꯚꯥꯏ ꯏꯉꯟ ꯍꯥꯏꯇꯥꯔꯦ
ꯚꯥꯏ ꯗꯤꯜꯂꯤ ꯀꯨꯏꯅ ꯂꯩꯕ ꯑꯦ ꯏꯁꯀꯤꯟ ꯑꯑꯣꯏ ꯏꯃꯥ ꯂꯩꯕꯥꯛꯒꯤ ꯊꯧꯗꯣꯛꯈꯩꯁꯤ ꯈꯪꯖꯤꯜꯂꯛꯇ꯭ꯔꯦꯅꯦ
ꯄꯨꯡꯊꯣꯛ ꯆꯥꯎꯊꯣꯛꯄꯤ ꯌꯥꯝꯃꯤ
ꯈꯪꯗꯦꯅ ꯚꯥꯏ ꯀꯦꯄꯤꯇꯦꯜ ꯑꯣꯐ ꯏꯟꯗꯤꯌꯥ ꯂꯩꯔꯨꯕꯩꯔ ꯑꯩꯖꯤ ꯈꯪꯗ꯭ꯔꯦ
ꯑ ꯅꯣꯏ ꯀꯦꯄꯤꯇꯦꯜ ꯑꯣꯝ ꯏꯟꯗꯤꯌꯥ ꯗꯣ ꯄꯣꯂꯨꯁꯟ ꯅꯁꯨ ꯁꯦꯒꯥꯏꯔꯦ ꯍꯥꯏꯕ
ꯑꯁ ꯑꯗꯨꯕꯨꯗꯤ ꯚꯥꯏ ꯌꯥꯝ ꯗꯤ ꯆꯨꯝꯃꯦꯅꯕ
ꯂꯩꯍꯩꯕ ꯗꯨꯝ ꯂꯝꯅꯗꯦ ꯚꯥꯏ ꯃꯤꯅ ꯃꯔꯣꯝ ꯁꯤꯜꯂꯤꯕ ꯃꯅꯝꯅ ꯃꯔꯣꯝ ꯑꯝ ꯅꯝꯊꯤꯕꯤꯕ ꯑꯁ ꯌꯥꯝꯗꯤ ꯌꯥꯜꯂꯔꯣꯏꯒꯦ ꯚꯥꯏ ꯃꯤꯟ ꯇꯥ ꯇꯥꯔꯥ ꯑꯃꯨꯛ ꯅ ꯔꯤꯖꯦꯛ ꯄꯤꯔꯛꯇꯅ
ꯑꯥꯅ ꯁꯥꯔꯤꯕ ꯍꯣꯏ ꯐꯣꯔꯦꯟꯅꯔꯗꯨꯅ ꯁꯥꯎꯔꯛ ꯁꯥꯎꯔꯛ ꯍꯣꯏ ꯐꯔꯦꯅꯔ ꯗꯨꯅ ꯁꯥꯎꯔꯛꯀꯗ꯭ꯔꯥ ꯁꯤ ꯈꯛꯇꯅꯤ ꯑꯩꯟ ꯈꯟꯖꯔꯤꯁꯦ
ꯁꯥꯎꯔꯣꯏ ꯁꯥꯎꯔꯣꯏ ꯃꯥ ꯑꯗꯣ ꯑꯁꯣꯝ ꯅꯀꯟ ꯁꯤꯗꯔꯏ ꯁꯥꯎꯔꯣꯏ ꯋꯦꯁꯇꯜ ꯂꯣꯝꯒꯤ ꯇꯧꯗ꯭ꯔꯗꯤ ꯁꯥꯎꯔꯣꯏ
ꯑꯣ ꯑꯣꯆ ꯌꯨꯔꯣꯞ ꯂꯝꯒꯤ ꯑꯈꯣꯏ ꯃꯦꯗꯤꯇꯔꯅꯤꯌꯥꯟ ꯁꯤꯔꯣꯝꯒꯤ ꯋꯥꯔꯤ ꯁꯥꯟꯗꯔꯦ ꯗꯤ ꯃꯥ ꯀꯦꯝ ꯁꯥꯎꯔꯣꯏ ꯃꯤꯇꯔꯅꯦꯟꯁꯤ ꯔꯨꯝ ꯃꯤ ꯃꯇ꯭ꯔꯅꯦꯟ ꯁꯤꯔꯣꯝꯒꯤ ꯋꯥꯔꯤ ꯇꯧꯒꯔ ꯂꯣꯏꯔꯦ ꯃꯥꯏ
ꯎꯝ ꯚꯥꯏ ꯃꯇꯝꯅ ꯀꯅꯥꯕꯨꯁꯨ ꯉꯥꯏꯕꯤꯗꯦ ꯃꯇꯝꯁꯤꯁꯨ ꯆꯠꯇꯦꯍꯦ
ꯑꯁꯦꯡꯅ ꯃꯃꯥꯡ ꯃꯃꯥꯡꯒꯤ ꯃꯇꯝ ꯌꯥꯝ ꯆꯠꯄꯅꯦ ꯑꯟꯗꯛ ꯒꯦꯅ ꯀꯩꯅꯣ ꯅꯪꯅ ꯃꯗ ꯆꯨꯝ ꯆꯥꯠ ꯆꯠꯇꯦ ꯀꯔꯤ ꯇꯧꯔꯤꯝ ꯈꯪꯗꯦ
ꯃꯇꯝꯁꯤ ꯄꯨꯔ ꯑꯩꯈꯣꯏꯁꯤ ꯉꯥꯏꯔꯤꯅꯦ ꯊꯥꯖꯗ꯭ꯔꯦꯅ
ꯑꯈꯣꯏ ꯏꯅ ꯀꯔꯤ ꯀꯔꯤ ꯍꯥꯏꯗꯣꯏꯝ ꯁꯤꯕꯨꯅ
ꯚꯥꯏ ꯂ ꯂꯥꯏꯛ ꯄꯔꯁꯤ ꯂꯥꯎꯁꯦ ꯚ ꯑꯩ ꯈꯪꯉꯦ ꯁꯤꯃꯠ ꯃꯇꯝꯁꯦ ꯑꯈꯣꯏꯟ ꯐꯥꯕꯅꯦ ꯍꯣꯖꯤꯛꯇꯤ ꯑꯈꯣꯏ ꯂꯥꯏꯛ ꯄꯥꯔꯁꯦ ꯂꯥꯏꯔꯤꯛ ꯄꯥꯔꯗꯤ ꯍꯧꯖꯤꯛ ꯀꯌꯥꯝ ꯂꯥꯏꯔꯤꯛ ꯐꯥꯔꯅꯤꯅꯣ ꯆꯠꯃꯟꯕꯔ
ꯃꯥꯅꯦ ꯃꯣꯛ ꯑꯃ ꯁꯠ ꯊꯥꯕꯀꯣ
ꯎꯝ ꯅ ꯐꯨꯜꯃꯥꯛ ꯐꯪꯅꯤ ꯒꯥꯏ
ꯐꯨꯃꯥꯛ ꯐꯨꯜꯃꯥꯛꯇꯩ ꯍꯦꯟꯗꯣꯛꯇꯅ ꯅ ꯀꯦꯅ ꯃꯥꯥꯁ ꯊꯧꯔꯅꯤ ꯑꯝ ꯃꯥꯅꯤꯚꯥꯏ ꯃꯇꯝ ꯃꯥꯖꯨ ꯐꯠꯃꯟꯗꯕ ꯍꯥꯏꯗꯨꯅꯤꯗ ꯀꯩ ꯅꯠꯇ꯭ꯔꯅ ꯀꯣꯏꯆꯠ ꯆꯠꯂꯤ ꯑꯦꯛꯖꯥꯝ ꯃꯅꯨꯡꯗꯒꯥꯡꯗꯤ ꯃꯇꯝ ꯆꯠꯈꯤ ꯈꯪꯍꯧꯗꯦ ꯍꯦꯛ ꯍꯥꯏꯔꯣꯕꯣ ꯀꯣꯏꯁꯟ ꯑꯃ ꯍꯣꯠ ꯇꯧꯗꯨ ꯃꯥꯅ ꯍꯦꯛꯇ ꯆꯈꯤꯗ ꯒ꯭ꯌꯥꯟ ꯃꯦꯟ ꯇꯥꯗꯦꯕ ꯇꯧꯔꯤꯌꯨ
ꯃꯥꯅꯦ ꯑꯩꯈꯣꯏꯁꯤꯅ ꯑꯈꯣꯏꯁꯦ ꯚꯥꯏ ꯍꯌꯦꯡꯗꯤꯅꯦ ꯉꯟꯇꯥ ꯍꯧꯒꯠꯂꯁꯤ ꯑꯗꯨꯏꯗꯨꯒ ꯌꯦꯡꯉꯁꯤ ꯌꯦꯡꯕ ꯂꯣꯏꯔꯒ ꯑꯃꯨꯛ ꯇꯨꯝꯃꯁꯤ ꯉꯍꯥꯛꯇꯤ ꯄꯣꯊꯥꯕ ꯑꯣꯏꯅ ꯑꯃꯨꯛꯁꯨ ꯑꯗꯨꯗꯨꯒ ꯚꯥꯏ ꯅꯪ ꯏꯟꯁꯥꯡ ꯊꯣꯡꯒꯠꯂꯒ ꯉꯟꯅ ꯑꯩꯅ ꯊꯤꯟꯗꯣꯑꯣꯝꯅꯤ ꯚꯥꯏ
ꯎꯝ
ꯎꯝ ꯋꯥꯔꯤꯖꯦ ꯍꯥꯞꯁꯦ ꯍꯥꯏꯔꯣ ꯍꯥꯀꯨꯝꯁꯦ ꯍꯥꯏꯔꯥ ꯊꯥꯎ ꯌꯥꯎꯇꯦꯅ ꯑꯃꯨꯛ ꯆꯨꯝꯃꯤ ꯍꯦ ꯍꯦꯍꯦ
ꯚꯥꯏ ꯍꯥꯏꯔꯨ
ꯋꯥꯏꯞ ꯑꯗꯨꯏ ꯋꯥꯗꯤ ꯍꯥꯏꯔꯒꯨꯝꯁꯤꯔ ꯍꯣꯏ ꯍꯥꯏꯔꯒꯨꯝꯁꯤ
ꯚꯥꯏ ꯑꯗꯨꯗꯤ
ꯁꯌꯥꯝꯁ
ꯚꯥꯏ ꯍꯟꯅꯀꯤ ꯋꯥꯔꯜ ꯀꯞꯀꯤ ꯃꯇꯥꯡ ꯑꯃ ꯄꯨꯖꯤꯜꯂꯛꯑꯖꯤ ꯋꯥꯔꯜ ꯀꯞ ꯌꯥꯎꯗ꯭ꯔꯒꯗꯤ ꯋꯥꯔꯤꯖꯤ ꯆꯇ꯭ꯔꯦ
ꯄ ꯀꯞ ꯅꯠꯇꯕꯤ ꯃꯇꯥ ꯑꯃ ꯊꯥꯟꯁꯤꯒꯦꯅ
ꯋꯥꯀ ꯅꯠꯇ ꯏꯁꯥꯟꯇ ꯍꯥꯏꯔꯣ ꯑꯗꯨ ꯑꯣꯏꯕ ꯇꯥꯔꯒꯗꯤ ꯀꯗꯥꯏ ꯃꯇꯥꯡ ꯁꯥꯟꯅꯁꯤꯒꯦ ꯚꯥꯏ ꯑꯃꯗꯤ ꯁꯥꯟꯅꯁꯤꯒꯦ ꯍꯧꯖꯤꯛꯁꯤ ꯋꯦꯗꯔꯁꯤ ꯋꯦꯗꯔꯒꯤ ꯉꯥꯏꯍꯥꯡ ꯇꯧꯔꯝꯃꯤꯗ ꯑꯗꯨ꯭ꯔꯣ ꯑꯩꯈꯣꯏ ꯋꯦꯁꯇꯔꯟꯅ ꯍꯥꯏꯔꯝꯃꯤꯗꯣ ꯋꯦꯗꯔꯁꯤ ꯃꯤꯅ ꯁꯥꯟꯅꯕꯒꯃꯥꯏꯅ ꯀꯩꯅꯣꯁꯤꯁꯨ ꯑꯥꯔꯠ ꯀ꯭ꯋꯦꯛꯁꯤꯐꯥꯎ ꯁꯥꯟꯅꯈꯠꯂꯛꯦ ꯀꯥꯏꯗꯅ
ꯎꯝ
ꯃꯁꯤ ꯃꯇꯥꯡꯁꯤꯁꯨ ꯉꯥꯡꯉꯨꯅꯁꯦ
ꯃꯈꯜ ꯑꯅꯤ ꯂꯩꯀꯥꯎ ꯥꯏ ꯅꯦꯆꯔꯦꯜꯒ ꯑꯔꯇꯤꯐꯤꯁꯌꯥꯜ
ꯚ ꯑꯗꯨꯅꯤ ꯍꯥꯏꯁꯦ ꯑꯥꯔꯇꯤꯐꯁꯤꯦꯜ ꯁꯤ ꯇꯧꯅꯔꯦ ꯍꯥꯏ ꯍꯥꯏꯕꯒꯤ ꯃꯑꯣꯡꯗꯨꯅꯦꯕ ꯍꯧꯖꯤꯛ ꯍꯥꯏꯅꯔꯤꯁꯤ ꯃꯌꯥꯝꯁꯤꯗ
ꯑꯕꯤꯖꯦ ꯂꯥꯛ ꯀꯦꯁꯨ ꯂꯩꯦꯕ ꯅꯠꯇ ꯑ ꯑꯔ ꯀ ꯀ ꯀꯩꯁꯨ ꯂꯩꯕꯇꯦꯕ ꯀꯩꯁꯨ ꯂꯩꯕꯇꯦ ꯍꯥꯏ ꯀꯩ ꯍꯥꯏ ꯑꯩꯈꯣꯏꯒꯤ ꯑꯩꯈꯣꯏ ꯐꯦꯛꯇ꯭ꯔꯤ ꯌꯥꯝ ꯆꯥꯎꯅ ꯆꯥꯎꯅ ꯂꯤꯡꯕ ꯀꯥꯡꯕꯨꯒꯤ ꯑꯩꯈꯣꯏ ꯄꯥꯏꯞ ꯂꯥꯏꯟꯒꯨꯝꯕꯒꯁꯤ ꯐꯨꯝꯕ ꯌꯥꯎꯋꯤꯗꯅ ꯐꯨꯡ ꯀꯥꯟꯁꯤꯗ ꯃꯊꯛꯇ ꯑꯩ ꯕꯝꯒꯥꯡ ꯊꯥꯗꯔꯀꯥꯟꯁꯦ ꯃꯣꯏ ꯐꯦꯛꯇ꯭ꯔꯤꯒꯤꯗꯤ ꯄꯥꯏꯞ ꯂꯥꯏꯟꯁꯦ ꯑꯆꯧ ꯑꯆꯧꯕꯅꯦ ꯐꯨꯝꯃꯛꯇꯣꯏꯁꯦ ꯃꯊꯛꯇꯒꯡ ꯊꯥꯗꯔ ꯀꯥꯟꯁꯤꯗꯀꯣ ꯑꯩꯈꯣꯏ ꯀꯩ ꯍꯥꯏꯅꯤ ꯅꯤꯛꯄꯅ ꯃꯔꯝ ꯑꯣꯏꯔꯒ ꯑꯩꯈꯣꯏꯒꯤ ꯑꯩꯈꯣꯏ ꯑꯥꯔꯇꯤꯐꯤꯁꯦꯜ ꯑꯠꯀꯨꯣꯏ ꯀꯥꯡ ꯊꯣꯛꯍꯜꯂꯦꯕ ꯚꯏ ꯑꯩꯈꯣꯏ ꯑꯩꯈꯣꯏꯒꯤ ꯑꯩꯈꯣꯏ ꯑꯥꯔꯀ꯭ꯋꯦꯛꯁꯦ ꯑꯩꯈꯣꯏꯒꯤ ꯀꯩꯅꯣꯁꯦ ꯌꯥꯏ ꯌꯥꯏ ꯃꯠꯅꯤ ꯆꯨꯠꯁꯤ ꯑꯩꯈꯣꯏ ꯔꯤꯠ ꯆꯔ ꯏꯁꯀꯦꯜ ꯍꯥꯏꯕ ꯑꯃꯅ ꯑꯣꯜꯂꯤꯗꯅ
ꯍꯅꯦ ꯚꯥꯏ
ꯑꯗꯨꯗ ꯑꯩꯈꯣꯏꯒꯤ ꯁꯤꯗꯤ ꯆꯔꯤ ꯏꯁꯀꯦꯜꯁꯤꯗꯤ ꯂꯤꯃꯤꯠꯂꯦꯁꯅꯦꯕꯀꯣ ꯍ ꯕꯤ ꯆꯥꯁꯀꯁꯤ ꯍꯧꯅ ꯑꯩꯈꯣꯏ ꯍꯧꯖꯤꯛ ꯄꯥꯎꯗ ꯔꯦꯀꯣꯔꯠ ꯇꯧꯕꯗ ꯈꯪꯅꯔꯤꯁꯦ ꯑꯩꯈꯣꯏ ꯗ ꯒ꯭ꯔꯦꯠ ꯆꯤꯂꯤꯂꯤꯌꯥꯟ ꯑꯥꯔꯠ ꯀ꯭ꯋꯦꯛ ꯍꯥꯏꯕ ꯑꯃ ꯂꯩꯕ ꯑꯩꯈꯣꯏ ꯆꯤꯂꯤꯒꯤ ꯔꯤꯖꯟꯁꯤꯗꯀꯣ ꯍꯪꯕ꯭ꯔꯛꯄꯥꯏ ꯑꯁ ꯁꯤ ꯑꯗꯨꯛꯀꯤ ꯃꯇꯤꯛ ꯀꯜꯂꯤ ꯁꯤ ꯑꯥꯔꯀ꯭ꯋꯛꯁꯦ ꯁꯤꯅ ꯈ꯭ꯋꯥꯏꯗꯒꯤꯩ ꯌꯥꯝ ꯆꯥꯎꯔꯤꯀꯣ ꯅꯥꯏꯟ ꯄꯣꯏꯟ ꯁꯤꯛꯁ ꯑꯗꯨꯋꯥꯏꯗ ꯌꯧꯋꯦ ꯃꯣꯏ ꯔꯤꯆꯥꯔꯖ ꯏꯁꯀꯦꯜꯁꯦ ꯁꯤꯁꯤ ꯁꯤꯤꯖꯒꯥ ꯆꯈꯣꯏ ꯑꯩꯈꯣꯏ ꯑꯩꯈꯣꯏ ꯑꯀꯣꯏ ꯈꯛꯇ ꯄ꯭ꯔꯣꯟ ꯑꯣꯏꯕ ꯖꯒꯥꯒ ꯍꯥꯏꯕꯕ ꯑꯗꯨꯏ ꯖꯒꯥꯗꯨꯅꯦ ꯑꯩꯈꯣꯏ ꯒ꯭ꯔꯦꯠ ꯔꯤꯡꯒ ꯍꯥꯏꯕ ꯑꯃ ꯂꯩꯌꯦꯕ ꯃꯥꯏ
ꯎꯄꯜ
ꯆꯟꯕ ꯖꯒꯥ ꯑꯣꯏꯗꯣꯏꯅꯦꯕ ꯆꯤꯂꯤꯒꯤ ꯖꯒꯥꯁꯦ ꯑꯁ ꯀꯦꯖꯨꯋꯦꯂꯤꯇꯤ ꯌꯥꯝ ꯊꯣꯛꯈꯤ ꯁꯤ ꯄꯣꯠꯁꯦ ꯑ ꯁꯤꯅ ꯈ꯭ꯋꯥꯏꯗꯒꯤꯩ ꯌꯥꯝꯅ ꯆꯥꯎ ꯑꯗꯣ ꯍꯟꯗꯛꯇ ꯏꯀꯨꯏ ꯀꯨꯏꯗꯅ ꯑꯩꯈꯣꯏ ꯐꯤꯂꯤꯄꯤꯟꯁ ꯀꯣ ꯐꯤꯂꯤꯄꯤꯟꯁꯇ ꯑꯁ ꯑꯗꯨꯛꯀꯤ ꯃꯇꯤꯛ ꯆꯥꯎꯅ ꯊꯣꯛꯑꯦ ꯑꯗꯩꯗꯤ ꯍꯧꯖꯤꯛ ꯍꯧꯖꯤꯛ ꯍꯧꯖꯤꯛ ꯋꯥꯔꯜ ꯀꯞ ꯁꯥꯟꯅꯩ ꯃꯅꯨꯡꯁꯤꯗ ꯑꯩꯈꯣꯏ ꯕꯦꯅꯤꯖꯤꯂꯥꯁꯤꯗ ꯊꯣꯛꯑꯀꯣ ꯃꯤꯁꯤ ꯂꯤꯁꯤꯡ ꯂꯤꯁꯤꯡꯅꯦꯕ ꯁꯤꯁ ꯃꯦꯅꯤꯁꯤ ꯂꯥꯏꯁꯦ ꯊꯣꯛꯑꯝꯃꯤ ꯂꯤꯁꯤꯡ ꯂꯤꯁꯤꯡꯑꯕ ꯁꯤ ꯕꯦꯔꯥꯅꯤꯗ ꯚꯥꯏ ꯚꯥꯏ
ꯕꯦꯔꯥꯅꯦ ꯋꯥꯔꯀꯞꯁ ꯕꯦꯔꯅꯦꯕ ꯑꯦ ꯋꯥꯔꯀꯞꯁꯦ ꯍꯥꯏꯕꯀ ꯇꯧ ꯂꯩꯁꯦ ꯑꯥꯔꯈꯣꯏꯁꯤꯕꯔꯥꯅꯤꯕ ꯍꯥꯏꯅ
ꯑ ꯑꯩꯈꯣꯏ ꯁꯦꯡꯅ ꯀꯤꯀꯣ ꯑꯩꯈꯣꯏ ꯑꯇꯩ ꯑꯇꯩ ꯀꯤꯗ꯭ꯔ ꯑꯩꯥꯈꯣꯏꯁꯤꯗꯤ ꯔ ꯚꯥꯏ ꯑꯗꯣ ꯑꯩꯈꯣꯏꯒꯤ ꯅꯣꯔ ꯏꯁꯁꯤ ꯅꯣꯔ ꯏꯁꯁꯤꯁꯨ ꯑꯩꯈꯣꯏꯒꯤ ꯑꯩꯈꯣꯏ ꯖꯣꯟꯅꯤꯀꯣ ꯑꯩꯈꯣꯏ ꯄ꯭ꯔꯣꯟ ꯑꯦꯔꯤꯌꯥ ꯑꯃꯅꯦ ꯍꯥꯏꯗꯤ ꯁꯤ
ꯚꯏ ꯀꯩꯗꯧꯔꯦ ꯕꯥꯊꯥꯗ ꯂꯣꯟꯅꯦ ꯋꯥ